ꯍꯜꯂꯣ
ꯑ
ꯀꯩꯗꯧꯔꯝꯃꯤꯅꯣ꯫
ꯑꯣ ꯑꯗꯨꯝ ꯐꯝꯃꯤꯌꯦ ꯅꯪꯗꯤ꯫
ꯑꯩꯗꯤ ꯍꯤꯞꯄꯤꯅꯦ ꯇꯨꯝꯗ꯭ꯔꯤꯕꯣ꯫
ꯇꯨꯝꯗꯤ ꯑꯩꯈꯣꯏ ꯆꯥꯛꯁꯨ ꯆꯥꯗ꯭ꯔꯤꯗ꯫
ꯊꯦꯡꯉꯤ ꯍꯦ ꯑꯗꯨꯗꯤ꯫
ꯑ ꯊꯦꯡꯅ ꯑꯗꯨꯝ ꯆꯥꯏ ꯅꯣꯏ ꯆꯥꯔꯕꯣ
ꯑꯩꯈꯣꯏꯗꯤ ꯑꯁ ꯆꯥꯕꯃꯦ ꯇꯨꯝꯃꯅꯤ ꯂꯣꯏꯅ꯫
ꯑꯩ ꯆꯥꯗ꯭ꯔꯤ
ꯊꯦꯡꯉꯤꯀꯣ ꯀꯩ ꯃꯊꯦꯜ ꯊꯣꯡꯒꯦ꯫ ꯑ ꯀꯩ ꯃꯊꯦꯜ ꯊꯣꯡꯉꯒꯦ꯫
ꯑꯣ ꯉꯁꯤꯗꯤ ꯗꯥꯜ ꯑꯃꯒ ꯄꯄꯥꯠ ꯊꯣꯡ ꯄꯄꯥꯠ ꯍꯧꯕ ꯃꯥꯜꯂꯦ꯫
ꯑꯣ꯫
ꯅꯪ ꯊꯣꯡꯗ꯭ꯔꯕꯣ꯫
ꯑꯧ ꯑꯩꯗꯣ ꯍꯣꯁꯇꯦꯜꯗ ꯂꯩꯕꯗꯨꯒꯤ꯫
ꯑꯣ꯫
ꯅꯣꯏꯗꯤ ꯀꯩ ꯃꯊꯦꯜ ꯑꯣꯏꯅ ꯆꯥꯔꯒꯦ꯫
ꯑꯩꯈꯣꯏꯗꯤ ꯉꯁꯤꯁꯦ꯫ ꯑꯩꯈꯣꯏ ꯉꯁꯤꯁꯦ ꯑꯂꯨꯒ ꯈꯥꯃꯦꯟ ꯆꯥꯏ
ꯑꯣ ꯍꯎꯑꯦꯅꯦ ꯑꯂꯨ ꯁꯣꯝꯅꯗꯤ ꯑꯂꯨꯁꯦ ꯆꯥꯃꯟꯗꯅ ꯆꯥꯅꯤꯡꯗ꯭ꯔꯦ꯫
ꯍꯣꯏ ꯆꯃꯜꯂꯁꯨ ꯆꯥꯅꯤꯡꯗꯕꯅꯤ ꯍꯣꯏ ꯍꯋꯥꯏꯒꯗꯤ ꯇꯣꯏꯅ ꯆꯥꯔꯝꯃꯅꯤꯅꯦ ꯅꯣꯏꯗꯤ
ꯍ ꯍꯥꯏꯗꯤ ꯑꯗꯨ
ꯑꯥ
ꯑꯗꯨꯝ ꯀꯝꯄꯜꯁꯔꯤꯅ
ꯍꯣꯏ ꯍꯣꯁꯇꯦꯜꯗꯗꯤ ꯑꯗꯨꯝ ꯆꯥꯔꯗꯕꯅꯤ ꯍꯋꯥꯏꯗꯨ ꯆꯥꯅꯤꯡꯗ꯭ꯔꯁꯨ ꯎꯄꯥꯏ ꯂꯩꯇꯦꯕ
ꯎꯝ
ꯎ
ꯑꯩꯅ ꯑꯗꯨꯝ ꯌꯨꯝꯗ ꯂꯩꯔꯤꯔꯥ
ꯑꯩꯗꯤ ꯌꯨꯝꯗ ꯂꯩꯌꯦ ꯍꯣꯏ
ꯑꯣ ꯑꯩ ꯍꯧꯖꯤꯛ ꯑꯩꯈꯣꯏ ꯏꯃꯥꯟꯅꯕꯤ ꯑꯃꯒ ꯂꯩꯔꯤ ꯐꯝꯅꯤ
ꯎꯝ ꯉꯁꯤꯗꯤ ꯀꯥꯏ ꯀꯥꯏ ꯆꯠꯄ꯭ꯔꯣ
ꯑꯁꯤꯗꯤ ꯀ꯭ꯂꯥꯁ ꯆꯠꯂꯦ ꯀ꯭ꯂ ꯀ꯭ꯂꯥꯁ
ꯎꯝ
ꯅꯥꯪꯗꯤ
ꯑꯩꯁꯦ ꯌꯨꯝꯗ ꯑꯗꯨꯝ ꯂꯩꯔꯦ ꯊꯕꯛꯇ ꯆꯠꯇꯦ ꯅꯨꯡꯁꯥ ꯅꯨꯡꯁꯥ ꯌꯥꯝ ꯁꯥꯗ꯭ꯔꯣ ꯅꯨꯡꯁꯤꯌꯦ
ꯑꯁ ꯁꯥꯏꯌꯦ ꯑꯁ ꯑꯩꯈꯣꯏ ꯁꯣꯝꯗ ꯌꯥꯝ ꯁꯥꯖꯥꯠꯅꯤ
ꯎꯝ ꯑꯩꯈꯣꯏꯗꯁꯨ ꯑꯁ ꯁꯥꯥꯃꯛ ꯂꯌꯦ ꯃꯄꯥꯟ ꯊꯣꯛꯄ ꯉꯝꯗ꯭ꯔꯦ ꯎ
ꯅꯪꯗꯤ ꯀꯣꯂꯦꯖ ꯀꯥꯕ ꯂꯣꯏꯔꯕ
ꯎꯝ ꯂꯣꯏꯔꯦ ꯍꯣꯏ ꯑꯩꯗꯤ ꯅꯪꯗꯤ ꯀꯌꯥꯝ ꯋꯥꯠꯂꯤꯒꯦ ꯂꯣꯏꯕ ꯂꯣꯏꯒꯗꯕ
ꯑꯣ ꯑꯩꯗꯣ ꯑꯃꯗꯤ ꯂꯣꯏꯁꯤꯜꯂꯦ ꯑꯗꯨꯒ ꯑꯃꯨꯛ ꯑꯃꯗ ꯑꯃꯨꯛꯗꯣ ꯑꯃꯨꯛ
ꯎꯝ
ꯐꯥꯔꯁ ꯏꯌꯥꯔꯗ ꯑꯃꯨꯛ ꯍꯧꯈꯤꯕꯗꯨ
ꯆꯍꯤ
ꯂꯣꯏꯔꯒ
ꯆꯍꯤ ꯀꯌꯥꯃꯨꯛ ꯋꯥꯠꯂꯤꯒꯦ ꯂꯣꯏꯒꯗꯕ
ꯑꯣ ꯑꯩꯒꯤꯗꯤ ꯆꯍꯤ ꯑꯍꯨꯝꯃꯨꯛ ꯋꯥꯠꯂꯤ ꯑꯍꯨꯝ ꯃꯔꯤꯃꯨꯛ ꯋꯥꯠꯂꯤ
ꯑꯣ ꯑꯗꯨꯗꯤ ꯍꯧꯕꯇ ꯉꯥꯏꯔꯤ ꯑꯣꯏꯔꯝꯅꯤꯅꯦ
ꯑꯥ ꯍꯧꯕꯗ ꯉꯥꯏꯔꯤꯌꯦ ꯑꯩꯗꯣ ꯍꯥꯟꯅ ꯀꯣꯂꯦꯖ ꯑꯃꯗ ꯀꯥꯔꯝꯃꯦ ꯑꯗꯨꯗꯤ ꯑꯗꯨꯝ ꯂꯣꯏꯈ꯭ꯔꯦꯕ ꯑꯗꯨꯒ ꯑꯃꯨꯛ ꯑꯇꯣꯞꯄꯗ ꯑꯃꯨꯛ ꯀꯥꯕ
ꯎꯝ
ꯎꯝ
ꯌꯥꯝ ꯐꯩꯅꯦ ꯑꯗꯨꯗꯤ ꯀꯟꯅ ꯍꯣꯠꯅꯧ
ꯑ ꯍꯣꯏ
ꯎꯝ
ꯎꯝ
ꯎ
ꯅꯣꯏꯗꯤ ꯍꯧꯖꯤꯛ ꯀꯩꯗꯧꯔꯝꯃꯤꯅꯣ ꯑꯗꯨꯝ
ꯐꯣꯟ ꯌꯦꯡꯉꯒ ꯑꯗꯨꯝ ꯂꯩꯗ ꯚꯤꯗꯤꯑꯣꯒꯨꯝꯕ
ꯑꯩꯗꯤ ꯐꯨꯠꯕꯣꯜ ꯌꯦꯡ꯭ꯔꯣ
ꯌꯦꯡꯉꯦ ꯅꯣꯏꯗꯤ ꯌꯦꯡꯗ꯭ꯔꯣ
ꯑꯁ ꯐꯨꯠꯕꯣꯜꯁꯦ ꯄ ꯌꯦꯡꯅꯤꯡꯗꯦꯗ ꯌꯦꯡꯁꯨ ꯌꯦꯡꯗꯦ
ꯌꯦꯡꯕ ꯅꯨꯡꯉꯥꯏꯌꯦ ꯌꯦꯡꯉꯣ
ꯍꯣꯏ ꯌꯦꯡꯕꯕꯨꯗꯤ ꯅꯨꯡꯉꯥꯏꯀꯣ ꯑꯗꯨꯒ ꯑꯩꯈꯣꯏꯅ ꯁꯞꯄꯣꯔꯠ ꯇꯧꯕ ꯀꯩꯅꯣꯗꯣ ꯀꯥꯗꯗꯤ ꯋꯥꯈꯟ ꯌꯥꯝ ꯁꯣꯛꯑꯦ ꯑꯗꯨꯅ
ꯍꯣꯏ ꯑꯗꯨꯅꯦ ꯀꯥꯔꯗꯤ ꯑꯃꯨꯛ ꯍꯔꯥꯎꯕ ꯋꯥꯈꯜꯗꯤ ꯅꯨꯡꯉꯥꯏꯊꯣꯛꯑꯦꯕ ꯈꯔ ꯑꯩꯈꯣꯏꯅ ꯑꯩꯈꯣꯏꯅ ꯑꯩꯈꯣꯏꯒꯤ ꯎꯝ ꯁꯞꯄꯣꯔꯠ ꯇꯧꯕ ꯇꯤꯝꯗꯣ ꯉꯝꯃꯗꯤ ꯅꯨꯡꯉꯥꯏꯕ ꯉꯝꯗ꯭ꯔꯗꯤ ꯅꯨꯡꯉꯥꯏꯇꯦ ꯋꯥꯈꯜꯁꯨ
ꯍꯣꯏ ꯋꯥꯈꯟ ꯊꯣꯛꯑꯦ
ꯃꯣꯏ ꯁꯥꯟꯅꯔꯤꯗꯣ ꯑꯩꯈꯣꯏ ꯁꯥꯟꯅꯕꯒꯨꯝꯕꯅꯦꯕ
ꯍꯣꯏ ꯋꯥꯈꯟꯗꯣꯀꯣ
ꯎꯝ ꯋꯥꯈꯜꯗꯣ
ꯎꯝ ꯅꯣꯏꯗꯤ ꯄꯨꯡ ꯀꯌꯥꯗ ꯇꯨꯝꯅꯒꯦ
ꯑꯩꯗꯤ ꯑꯩꯈꯣꯏ ꯑꯌꯥꯝꯕꯅ ꯄꯨꯡ ꯑꯅꯤ ꯑꯍꯨꯝ ꯑꯗꯨꯋꯥꯏ ꯇꯨꯝꯃꯦ ꯅꯣꯏꯗꯤ
ꯑꯣ ꯑꯩꯈꯣꯏꯗꯤ ꯉꯜꯂꯤꯗ ꯎꯝ ꯇꯔꯥꯃꯥꯊꯣꯏ ꯑꯗꯨꯝꯕꯗ ꯇꯨꯝꯂꯤ ꯎꯝ
ꯑꯩꯈꯣꯏꯗꯤ ꯁꯥꯕꯒꯤ ꯇꯨꯝꯕ ꯉꯝꯗꯦꯗ ꯑꯗꯨꯝ
ꯑꯣ ꯃꯅꯨꯡꯗ ꯈꯛꯇ ꯂꯩꯕꯅꯤꯅꯀꯣ
ꯑꯥ
ꯌꯥꯝ ꯁꯥꯔꯝꯅꯤ
ꯌꯝ ꯁꯥꯏꯌꯦ
ꯑꯁ ꯀꯌꯥꯟ ꯇꯥ
ꯎꯝ
ꯉꯁꯤꯁꯦ ꯐꯨꯠꯕꯣꯜ ꯂꯩꯕ ꯃꯥꯂꯤꯀꯣ
ꯉꯁꯤ ꯂꯩꯌꯦ ꯍꯣꯏ
ꯑꯥ ꯑꯩꯁꯦ ꯑꯩꯒꯤ ꯁꯞꯄꯣꯠ ꯇꯧꯕꯗꯤ ꯑꯝ ꯑꯝꯇ ꯂꯩꯍꯧ ꯑꯥ ꯀꯩꯅꯣ ꯀꯥꯗ꯭ꯔꯕꯅꯤꯅ ꯌꯦꯡꯅꯤꯡꯗ꯭ꯔꯦ
ꯑꯣ ꯅꯨꯡꯉꯥꯏꯇꯦ ꯅꯦ ꯑꯗꯨꯗꯤ
ꯍꯣꯏ ꯅꯨꯡꯉꯥꯏꯇꯦ ꯑꯗꯨꯒꯤ ꯌꯦꯡꯅꯤꯡꯗꯦ
ꯎꯍꯨꯝ ꯇꯧꯕꯅꯦ ꯑꯗꯨꯃꯥꯏꯅ
ꯎꯝ
ꯅꯣꯏ ꯍꯣꯁꯇꯦꯜ ꯂꯩꯕꯗꯨ ꯃꯤ ꯎꯝ ꯌꯦꯡꯁꯤꯔꯅ ꯈꯜꯂꯤꯅꯦ ꯈꯪꯗꯦ ꯉꯝꯒꯗ꯭ꯔꯥ ꯉꯝꯃꯣꯏꯗ꯭ꯔꯥ ꯑꯃꯨꯛ ꯇꯨꯝꯅꯤꯡꯉꯛꯑꯗꯤ ꯑꯥ
ꯎꯝ ꯅꯨꯄꯥꯈꯩꯗꯤ ꯐꯨꯠꯕꯣꯜꯗꯗꯤ ꯌꯥꯝ ꯆꯣꯞꯄꯅꯦ ꯌꯥꯝꯅ
ꯑꯣ ꯍꯣꯏ ꯃꯣꯏꯗꯤ ꯇꯨꯝꯗꯕ ꯇꯨꯝꯗꯕꯤꯗ ꯌꯦꯡꯉꯦꯕ
ꯑꯥ ꯇꯨꯝꯗꯕꯤꯗ ꯌꯦꯡꯕ ꯉꯝꯕꯅꯦ ꯃꯣꯏꯗꯤ
ꯎꯝ ꯄꯨꯡ ꯑꯅꯤ ꯃꯈꯥꯏ ꯑꯗꯨꯝꯕꯗꯨꯗꯤ ꯀꯅꯥꯅ ꯌꯦꯡꯕ ꯉꯝꯗꯣꯏꯅꯣꯗ ꯌꯥꯝ ꯊꯦꯡꯃꯜꯂꯦ
ꯍꯣꯏ ꯑꯩꯈꯣꯏ ꯁꯣꯝꯗꯗꯤ ꯀꯅꯥꯝꯇ ꯇꯨꯝꯅꯗꯦꯗ ꯑꯗꯨꯀꯥꯟꯗ ꯌꯦꯡꯅꯤꯡꯉꯕꯨꯗꯤ ꯑꯩꯈꯣꯏ ꯑꯗꯨꯝ ꯌꯦꯡꯕ ꯌꯥꯏ ꯑꯗꯣ ꯌꯦꯡꯅꯤꯡꯗꯕꯩ ꯃꯣꯏ ꯐꯨꯠꯕꯣꯜ ꯄꯥꯝꯕꯁꯤꯡꯕꯨꯗꯤ ꯑꯗꯨꯝ ꯌꯦꯡꯉꯦ
ꯎꯝ
ꯑꯣ ꯑꯩꯈꯣꯏꯗꯤ ꯇꯨꯃꯤꯟꯅ ꯂꯩꯕ ꯍꯩꯇꯦꯕ ꯂꯥꯎ ꯌꯥꯝꯅ ꯂꯥꯎꯅꯤꯡꯕ ꯍꯥꯏꯇꯥꯔꯦ
ꯍꯣꯏ ꯍꯣꯏ ꯂꯥꯎꯔꯒꯗꯤ ꯈꯔ ꯑꯥ ꯀꯩꯅꯣ ꯅꯨꯡꯉꯥꯏꯕ
ꯎꯝ ꯂꯩꯕꯅꯤꯅ ꯀꯟꯅ ꯂꯥꯎꯕꯗꯣ ꯅꯨꯡꯗꯥꯡꯗ
ꯑꯣ ꯌꯥꯔꯝꯃꯔꫭꯏꯅꯦ ꯑꯗꯨꯁꯨ
ꯎꯝ ꯑꯗꯨꯒꯤ ꯑꯗꯨꯒꯤꯁꯨ ꯌꯦꯡꯅꯤꯡꯗꯦ ꯑꯗꯨꯒ
ꯑꯩꯅ ꯁꯞꯄꯣꯔꯠ ꯇꯧꯕꯈꯩꯗꯤ ꯑꯝꯇ ꯀꯥꯗ꯭ꯔꯦ
ꯎꯝ ꯅꯣꯏ ꯊꯦꯡꯅ ꯇꯨꯝꯕꯗꯣ ꯆꯩꯗ꯭ꯔꯣ
ꯆꯩꯗꯦ ꯑꯗꯨꯒꯤꯗꯤ
ꯑꯣ
ꯑꯩꯈꯣꯏ ꯇꯨꯝꯅꯤꯡꯕ ꯃꯇꯝꯗ ꯑꯗꯨꯝ ꯇꯨꯝꯃꯦ
ꯍꯧꯒꯠꯄꯗꯤ
ꯍꯧꯒꯠꯄꯁꯨ ꯀ꯭ꯂꯥꯁꯀꯤ ꯃꯇꯨꯡ ꯏꯜꯂꯦ ꯀ꯭ꯂꯥꯁꯅ ꯉꯟꯅ ꯀꯩꯅꯣ ꯂꯩꯔꯗꯤ ꯍꯧꯒꯠ ꯄꯥ ꯉꯟꯇ ꯍꯧꯒꯠꯂꯦ ꯊꯦꯡꯉ ꯂꯩꯔꯗꯤ ꯊꯦꯡꯅ ꯍꯧꯒꯠꯂꯤ
ꯎꯝ
ꯑꯗꯨꯒꯤ ꯍꯣꯏ ꯑꯗꯨꯒꯤ ꯃꯇꯨꯡ ꯃꯇꯨꯡ ꯏꯟꯅ ꯇꯨꯝꯕꯁꯨ ꯑꯗꯨꯒꯤ ꯃꯇꯨꯡ ꯏꯟꯅ ꯇꯨꯝꯕ
ꯉꯟꯂꯗꯤ ꯉꯟꯅ ꯇꯨꯝꯃꯦ ꯊꯦꯡꯉꯗꯤ ꯊꯦꯡꯅ ꯇꯨꯝꯃꯦ
ꯊꯦꯡꯅ ꯇꯨꯝꯕ
ꯑꯣ
ꯑꯗꯨꯝ ꯉꯟꯅ ꯇꯥꯔꯁꯨ ꯊꯦꯡꯅ ꯇꯨꯝꯕ ꯌꯥꯎꯋꯦ ꯑꯗꯨꯝ ꯐꯣꯟ ꯌꯦꯡꯉꯒ ꯀꯣ
ꯑꯗꯨ ꯍꯧꯒꯠꯄꯗꯨ ꯉꯝꯕ꯭ꯔꯕ ꯅꯣꯏ
ꯑꯁ ꯉꯝꯗꯦ ꯑꯁ ꯕ꯭ꯔꯁ ꯇꯧꯗꯅ ꯆꯠꯄꯁꯨ ꯌꯥꯎꯈ꯭ꯔꯦ ꯀ꯭ꯂꯥꯁ ꯀꯗꯣ ꯃꯥꯏ ꯇꯥꯗꯕꯤꯗ
ꯑꯣ
ꯉꯝꯗꯦꯗ ꯀꯥꯏꯗꯒꯤ ꯑꯁ ꯈꯨꯋꯥ ꯑꯃꯅꯦ ꯍꯧꯒꯠꯄ
ꯎꯝ ꯊꯦꯡꯅꯦ ꯇꯨꯝꯃꯗꯤ ꯑꯁ ꯑꯩꯗꯤ ꯍꯧꯒꯠꯄ ꯉꯝꯃꯔꯣꯏ
ꯎꯝ
ꯉꯟꯅ ꯑ ꯉꯟꯅ ꯇꯨꯝꯕ ꯐꯥꯎ ꯉꯟꯅ ꯇꯨꯝꯕ ꯐꯥꯎ ꯍꯧꯒꯠ ꯊꯦꯡꯅ ꯍꯧꯒꯜꯂꯦꯕ ꯑꯩꯗꯤ
ꯑꯣ ꯑꯩꯗꯤ ꯄꯨꯡ ꯑꯅꯤ ꯑꯅꯤ ꯃꯈꯥꯏ ꯑꯍꯨꯝꯗꯒ ꯇꯨꯝꯃꯗꯤ
ꯎꯝ ꯑꯗꯨꯗꯨꯒ ꯇꯨꯝꯃꯗꯤ ꯍꯧꯒꯠꯇ꯭ꯔꯦ ꯑꯗꯨꯝ ꯇꯨꯝꯃꯒ ꯂꯩꯔꯅꯤ
ꯄꯨꯡ ꯀꯌꯥꯗ ꯆꯥꯛ ꯆꯥꯗꯣꯏꯅꯣ ꯍꯧꯖꯤꯛꯐꯥꯎ ꯆꯥꯛ ꯆꯥꯗꯤꯗꯣ ꯌꯥꯝ ꯊꯦꯡꯉꯦ꯫
ꯑꯣ ꯍꯣꯔꯦꯟ ꯆꯥꯅꯤꯡꯉꯀꯥꯟꯗ ꯆꯥꯅꯤ ꯆꯥꯛꯄꯨꯗꯤ ꯂꯧꯔꯝꯃꯦ꯫
ꯑꯣ ꯑꯗꯨꯝ ꯀꯩꯅꯣ ꯇꯧꯗꯕ꯭ꯔꯥ ꯃꯠ ꯃꯇꯝ ꯅꯥꯏꯗꯕ꯭ꯔꯕ
ꯆꯥꯛ ꯑꯣ ꯃꯇꯝ ꯆꯥꯛ ꯆꯥꯕꯗꯣ ꯃꯣꯏ ꯃꯇꯝ ꯅꯥꯏꯅ ꯑꯗꯨꯝ ꯄꯤꯌꯦ ꯑꯗꯣ ꯑꯩꯈꯣꯏꯅ ꯆꯅꯤꯡꯗꯕꯩ ꯆꯥꯗꯕ
ꯑꯣ꯫
ꯑꯗꯨꯏꯒꯤ ꯂꯣꯏ ꯅꯥꯏꯗ ꯃꯇꯝ ꯈꯣꯠꯄ ꯕ꯭ꯔꯦꯛꯐꯥꯁꯀꯤ ꯇꯤ ꯇꯥꯏꯝꯒꯤ ꯀꯔꯤ ꯀꯔꯥ ꯂꯣꯏ ꯑꯗꯨ ꯃꯇꯝ ꯂꯣꯏ ꯅꯥꯏ꯫
ꯎꯝ꯫ ꯄꯨꯟꯅ ꯄꯨꯟꯅ ꯆꯥꯗꯕꯗꯣ꯫ ꯄꯨꯟꯅ ꯄꯨꯟꯅ ꯆꯥꯕ ꯆꯥꯗꯕꯗꯨ ꯆꯩꯗꯕ꯭ꯔꯕ꯫
ꯆꯥꯗꯦ ꯑꯦ ꯆꯥꯗꯤꯌꯦ ꯆꯩꯗꯦ ꯑꯗꯨꯗꯤ꯫
ꯌꯥꯝ ꯐꯩꯅꯦ ꯑꯗꯨꯗꯤ꯫
ꯎꯝ ꯑꯩꯈꯣꯏ ꯑꯁꯦꯡꯕꯅꯤ ꯑꯩꯈꯣꯏ ꯐꯥꯔꯁ ꯏꯌꯥꯔꯗꯤ ꯑꯩꯈꯣꯏꯒꯤ ꯗꯥꯏꯅꯤꯡ ꯔꯨꯝꯗ ꯆꯥꯗꯣꯏꯅꯦꯕꯀꯣ꯫
ꯎꯝ꯫
ꯑꯗꯨꯒ ꯃꯣꯏ ꯑꯍꯟ ꯂꯩꯇ꯭ꯔꯤꯉꯩꯗ ꯑꯩꯈꯣꯏꯅ ꯂꯣꯠ ꯂꯣꯠꯅ ꯄꯨꯁꯜꯂ ꯆꯥꯕ꯫ ꯈꯣꯏꯗꯣ ꯗꯥꯏꯅꯤꯡ ꯔꯨꯝꯗ ꯐꯝꯅꯤꯡ ꯔꯨꯝꯗ ꯐꯝꯅꯤꯡꯗꯕꯒꯤ꯫
ꯑꯗꯨꯒ ꯑꯩꯈꯣꯏꯗꯤ ꯏꯟꯖꯥꯡ ꯊꯣꯡꯕꯁꯨ ꯌꯥꯗꯦ꯫ ꯑꯗꯣ ꯑꯗꯨꯖꯨ ꯑꯩꯈꯣꯏ ꯂꯣꯠ ꯂꯣꯠꯅ ꯊꯣꯡꯉ ꯆꯥꯏ꯫
ꯑꯣ ꯀꯤꯏ ꯊꯣꯡꯐꯝꯕꯨ ꯂꯩꯕ꯭ꯔꯣ꯫
ꯑꯥꯎ ꯀꯩꯅꯣꯗ ꯑ ꯕꯣꯏꯂꯔ ꯑꯩꯈꯣꯏ ꯂꯣꯟꯅ ꯂꯩꯔꯒ ꯑꯗꯨꯒ ꯏꯂꯦꯛꯇ꯭ꯔꯤꯛ ꯀꯤꯅꯤꯗ ꯑꯗꯨꯒ
ꯎꯝ ꯑꯁ ꯅꯨꯡꯉꯥꯏꯕꯅꯤꯍꯦ ꯑꯗꯨꯃꯥꯏꯅ ꯇꯧꯕꯗꯣ꯫
ꯍꯣꯏ ꯅꯨꯡꯉꯥꯏꯌꯦ ꯂꯣꯠ ꯂꯣꯠꯅ ꯆꯥꯕꯗꯣ꯫
ꯎꯝ ꯂꯣꯠ ꯂꯣꯠꯅ ꯍꯨꯔꯥꯟ ꯍꯨꯔꯥꯟꯂꯒ ꯆꯥ ꯆꯥꯕꯗꯣ ꯍꯥꯎꯕꯅꯦ ꯑꯗꯨꯅ ꯍꯦꯟꯅ ꯍꯥꯎꯕꯅꯦ꯫
ꯎꯝ ꯀꯥꯒꯤ ꯔꯨꯝꯃꯦꯠꯀ ꯄꯨꯂꯕ ꯄꯨꯜꯂꯒ ꯆꯥꯃꯤꯟꯅꯕꯗꯣ꯫
ꯑꯗꯨꯝ ꯅꯨꯡꯉꯥꯏꯗ꯫
ꯎꯝ꯫ ꯒꯦꯡ ꯄꯨꯜꯂꯗꯤꯀꯣ ꯃꯤ ꯌꯥꯝꯃꯗꯤ ꯌꯥꯝ ꯅꯨꯡꯉꯥꯏꯕꯅꯤ꯫
ꯍꯣꯏ ꯅꯨꯡꯉꯥꯏꯌꯦ ꯒꯦꯡ ꯒꯨꯝꯕ ꯄꯨꯜꯂꯗꯤ ꯑꯁ ꯁꯣꯝꯗ ꯑꯩꯈꯣꯏꯗꯤ ꯁꯧꯒꯔꯤꯁꯨ ꯆꯥꯕ ꯐꯪꯗꯦꯗ ꯑꯃ ꯆꯤꯡꯗ ꯂꯩꯕ ꯁꯧꯒ꯭ꯔꯤꯗꯣ꯫
ꯎꯝ ꯐꯪꯉꯦ ꯑꯗꯨ ꯆꯥꯕ ꯐꯪꯉꯦ ꯍꯥꯏꯕ꯫
ꯐꯪꯗꯦ ꯁꯣꯝꯗ꯫
ꯑꯣ꯫
ꯑꯗꯨꯒ ꯑꯃ ꯁꯧꯒ꯭ꯔꯤ ꯑꯉꯥꯡꯕꯕꯨꯗꯤ ꯂꯩ ꯑꯗꯨꯏꯒ ꯗꯥꯏꯔꯦꯛ ꯑꯉꯥꯡꯕ ꯅꯠꯇꯕ ꯑꯃ ꯀꯔꯤ ꯑꯃ ꯃꯌꯥꯡꯒꯤ ꯁꯧꯒ꯭ꯔꯤ ꯍꯥꯏꯕ꯭ꯔꯥ꯫
ꯎꯝ꯫
ꯉꯥꯛꯁꯪ ꯉꯥꯡꯕ ꯑꯃ ꯕꯥꯏꯌꯣꯂꯦꯠ ꯀꯂꯔꯒꯤ ꯇꯥꯏꯞꯇ ꯑꯃ ꯂꯩꯕꯗꯣ꯫ ꯑꯗꯨꯗꯤ ꯂꯩ
ꯑꯗꯨꯁꯨ ꯍꯥꯎꯕꯅꯦ꯫
ꯍꯣꯏ ꯍꯥꯎꯋꯦ ꯁꯧꯒꯔꯤ ꯊꯣꯡꯉꯒ ꯆꯥꯛꯀ ꯃꯌꯥꯝ ꯆꯥꯈ꯭ꯔꯦꯗ ꯆꯥꯕ ꯐꯪꯗꯈꯤ ꯁꯨꯝ ꯅꯣꯡ ꯐꯥ ꯗꯨꯣꯛ ꯊꯣꯡꯕ ꯀꯥꯟꯗ ꯌꯥꯝ ꯍꯥꯎ